ꯑꯔꯣ ꯀꯩꯅꯣ ꯅꯪꯒꯤꯗꯣ ꯑꯣ ꯅꯪꯒꯤ ꯋꯥꯗꯣ ꯂꯣꯏꯗ꯭ꯔꯤꯌꯦ ꯍꯥꯏꯔꯣ
ꯑꯩꯒꯤ ꯋꯥꯗꯣ ꯀꯥꯎꯒ꯭ꯔꯦ ꯀꯔꯤ ꯀꯔꯤ ꯋꯥꯅꯣ
ꯑꯩꯁꯦ ꯑꯗꯨꯝ ꯀꯥꯎꯒꯟꯕꯅꯦꯕ
ꯑꯗꯨꯗꯤ ꯑꯗꯨꯗꯤ ꯅꯨꯄꯥꯁꯤꯡꯁꯦ ꯅꯨꯄꯥꯁꯤꯡꯁꯦ ꯃꯆꯤꯟ ꯊꯤꯕ ꯑꯗꯨ ꯆꯤꯟ ꯊꯤꯕ ꯉꯥꯛꯇꯥꯅꯤꯍꯦ
ꯍꯣꯏ ꯑꯗꯨꯝ ꯃꯔꯛ ꯃꯔꯛꯇꯤ ꯑꯗꯨꯝ ꯊꯤꯕꯅꯤꯗ
ꯇꯨꯝ ꯏꯌꯥꯝꯕꯗꯤ ꯑꯗꯨꯝ ꯊꯤꯌꯨ ꯊꯤꯌꯨ ꯃꯥꯜꯂꯦꯗ
ꯑꯣꯏꯔꯝꯅꯤ ꯍꯣꯏ
ꯍꯥꯥ
ꯑꯣꯏꯔꯥꯝꯒꯅꯤꯕ ꯏꯌꯥꯝꯕꯅ ꯑꯗꯨꯝ ꯊꯤꯔꯥꯃꯨꯅꯤꯗ
ꯎꯨꯝ ꯑꯩꯈꯣꯏ ꯅꯥꯔꯗꯤ ꯑꯗꯨꯝ ꯃꯣꯏꯅꯁꯨ ꯅꯨꯡꯁꯤꯔꯤꯅꯤꯀꯣ ꯐꯖꯅꯗꯤ ꯇꯧꯕꯤꯌꯦꯅ ꯅꯥꯔꯗꯤꯀꯣ ꯏꯁꯥ ꯈꯔ ꯅꯨꯡꯉꯥꯏꯇ꯭ꯔꯗꯤ
ꯈꯪꯗꯦ ꯑꯉꯥꯡ ꯂꯩꯕꯅꯤꯅꯀꯣ ꯑꯗꯨꯝ ꯋꯥꯕ ꯇꯥꯕꯅꯤ ꯑꯉꯥꯡ ꯂꯩꯕꯗꯤ ꯎꯄꯥꯏ ꯂꯩꯇꯦ
ꯑꯉꯥꯡ ꯂꯩꯕꯁꯨ ꯅꯨꯡꯉꯥꯏꯔꯝꯒꯅꯤꯗ
ꯍꯣꯏ ꯅꯨꯡꯉꯥꯏꯌꯦ ꯅꯨꯡꯉꯥꯏꯌꯦ ꯑꯗꯨꯕꯨꯀꯣ ꯑꯗꯨꯝ ꯑꯩꯅ ꯑꯃꯨꯛ ꯅꯥꯔꯗꯤꯀꯣ ꯅꯨꯡꯉꯥꯏꯇꯕ
ꯑꯥ
ꯑꯁ ꯑꯉꯥꯡ ꯂꯩꯕ ꯃꯇꯝꯗꯀꯣ ꯃꯃꯥ ꯅꯥꯔꯗꯤꯀꯣ ꯌꯥꯝ ꯋꯥꯕꯅꯦ
ꯎꯝ
ꯃꯣꯏ ꯃꯥ ꯀꯩꯅꯣ ꯃꯤꯉꯣꯟꯗꯁꯨ ꯆꯠꯅꯤꯡꯗꯕ ꯀꯩꯅꯣ ꯇꯨꯝ ꯅꯨꯡꯗꯥꯡꯗꯒꯨꯝꯕ ꯇꯥꯔꯗꯤ ꯑꯗꯨꯝ ꯅꯨꯡꯗꯥꯡꯗ ꯨꯀꯨꯝꯕꯗꯤ ꯃꯥꯁꯦ ꯃꯤꯉꯣꯟꯗ ꯆꯠꯅꯤꯡꯗꯦꯕ ꯑꯩꯉꯣꯟꯗ ꯑꯩꯒ ꯂꯩꯅꯤꯡꯉꯦꯕ ꯑꯗꯨꯒꯤ ꯑꯩꯕꯨ ꯑꯗꯨꯝ ꯗꯤꯁꯇꯥꯔꯕ ꯇꯧꯕꯅꯦꯕ ꯑꯩ ꯅꯥꯔꯁꯨꯀꯣ ꯑꯗꯨꯒꯤꯅꯤꯗ ꯑꯁ ꯅꯨꯡꯉꯥꯏꯅꯤ ꯅꯨꯡꯉꯥꯏ ꯍꯣꯏ ꯏꯆꯥꯅꯦꯕꯁꯦ ꯑꯗꯨ ꯅꯥꯒꯟꯕ ꯃꯤꯕꯨꯗꯤꯀꯣ ꯌꯥꯝ ꯋꯥꯔꯝꯒꯅꯤ ꯑꯩꯗꯤ ꯅꯥꯗꯤ ꯅꯥꯗꯕꯅꯤꯅꯀꯣ ꯑꯗꯨꯝ ꯍꯣꯏ ꯑꯗꯨꯝ ꯅꯨꯡꯉꯥꯏꯗ ꯍꯣꯏ ꯅꯥꯒꯟꯕ ꯃꯤꯁꯦ ꯌꯥꯝ ꯅꯥꯒꯟ ꯑꯗꯣ ꯃꯤꯁꯨ ꯂꯩꯅ ꯃꯤ ꯍꯥꯏꯁꯤꯗꯤ ꯑꯗꯨꯒꯤ
ꯃꯥꯒꯤ ꯏꯃꯥ ꯑꯣꯏꯕꯒꯤ ꯑꯗꯨꯝ ꯊꯥꯇꯣꯛꯒꯤ ꯑꯩꯈꯣꯏꯒꯤ ꯃꯥꯒꯤ ꯏꯃꯥꯉꯣꯟꯅꯗꯤ ꯂꯩꯕ ꯅꯨꯡꯉꯥꯏꯅ ꯑꯩꯈꯣꯏꯁꯨ ꯆꯝ ꯃꯥꯟꯅꯩꯩꯅ ꯑꯗꯨꯒꯤꯅꯤꯗ
ꯆꯥꯞ ꯃꯅꯥꯕ ꯌꯥꯝ ꯐꯩꯅ ꯑꯩꯅ ꯐꯒꯠꯄ ꯊꯥꯒꯠ ꯌꯥꯝ ꯊꯥꯒꯠꯄꯒꯤꯗꯤ ꯅꯠꯇꯦꯀꯣ
ꯎꯝ
ꯑꯗꯨꯝ ꯃꯥꯗꯤ ꯐꯗꯤ ꯐꯩꯌꯦ ꯑꯗꯨꯝ ꯅꯤꯡꯉꯥꯏꯁꯨ ꯌꯥꯝ ꯇꯧꯗꯕꯅꯦꯕ ꯑꯗꯨꯝ ꯅꯨꯡꯇꯤꯒꯤ ꯂꯩꯔꯁꯨꯀꯣ
ꯎꯝ
ꯅꯤꯡꯉꯥꯏꯁꯨ ꯇꯧꯗꯕꯅꯦ ꯑꯗꯨꯝ ꯅꯣꯇꯤꯕꯨꯗꯤ ꯑꯣꯏꯔꯦ ꯃꯥꯁꯦ ꯌꯦꯡꯕꯗ ꯋꯥ ꯍꯥꯏꯗꯤ ꯋꯥꯏ ꯑꯗꯨꯕꯨꯒꯨꯝ ꯑꯗꯨꯝ ꯅꯤꯉꯥꯏꯇꯧꯗꯕꯒꯤ ꯎꯝ ꯁꯦꯟꯅꯕꯗꯤ ꯅꯨꯡꯉꯥꯏ
ꯎꯝ
ꯑꯩ ꯑꯩ ꯌꯨꯝꯗ ꯂꯩꯔꯗꯤ ꯊꯕꯛ ꯆꯠꯊꯣꯛꯇ꯭ꯔꯗꯤ ꯊꯕꯛ ꯆꯠꯊꯣꯛꯇꯕꯤꯗ ꯑꯗꯨꯝ ꯑꯉꯥꯡ ꯈꯛꯇ ꯁꯦꯟꯅꯔꯒ ꯂꯩꯔꯗꯤ ꯑꯗꯨꯝ ꯅꯨꯡꯉꯥꯏꯗ ꯑꯃꯨꯛꯀ ꯊꯕꯛ ꯑꯣ ꯑꯃꯨꯛꯀ ꯊꯕꯛ ꯆꯠꯊꯣꯛꯂꯤ ꯑꯃꯨꯛꯀ ꯂꯥꯛꯑꯒ ꯀꯩꯅꯣ ꯑꯉꯥꯡ ꯑꯃꯨꯛ ꯑꯉꯥꯡ ꯑꯃꯨꯛ ꯁꯦꯟꯅꯔꯅꯤ ꯑꯗꯨ ꯑꯗꯨꯗꯤ ꯋꯥꯕꯀꯣ ꯑꯩꯈꯣꯏꯁꯨ
ꯎꯝ ꯎꯝ
ꯑꯃꯨꯛꯀ ꯀꯩꯅꯣ ꯂꯧ ꯂꯤꯡꯕ ꯆꯠꯀꯅꯤ ꯑꯃꯨꯛꯀ ꯂꯥꯛꯑꯒ ꯑꯉꯥꯡꯕꯨ ꯏꯔꯨꯒꯅꯤ
ꯑꯃꯨꯀ ꯑꯉꯥꯡ ꯑꯃꯨ ꯆꯥꯛ ꯄꯤꯖꯒꯅꯤ ꯑꯃꯨꯛꯒ ꯇꯨꯝꯅꯤꯡꯉꯥꯏ ꯑꯃꯨꯛ ꯍꯧ ꯃꯥ ꯇꯨꯝꯅꯤꯡꯉꯥꯏ ꯇꯧꯒꯅꯤ ꯑꯗꯨ ꯋꯥꯕꯅꯦ ꯊꯕꯛ ꯆꯠꯂꯗꯤꯀꯣ ꯊꯕꯛ ꯆꯠꯇꯕꯤꯗ ꯑꯗꯨꯝ ꯂꯩꯕꯗꯣ ꯅꯨꯡꯉꯥꯏꯕꯅꯦ ꯑꯩꯈꯣꯏꯗꯤ ꯑꯗꯨꯝ ꯍꯣꯏ
ꯊꯕꯛ ꯂꯩꯇꯕꯁꯤꯡꯗꯣ ꯅꯨꯡꯉꯥꯏꯔꯝꯒꯅꯤꯀꯣ ꯃꯣꯏ ꯂꯩꯕꯗꯣ ꯑꯗꯨꯝ ꯑꯉꯥꯡ ꯈꯛꯇ ꯁꯦꯟꯅꯕꯒꯤ
ꯑꯉꯥꯡ ꯈꯛꯇ ꯁꯦꯟꯅꯕꯁꯨ ꯑꯗꯨꯝ ꯋꯥꯗꯤ ꯋꯥꯕꯅꯦ ꯑꯗꯨꯕꯨ ꯃꯃꯥ ꯑꯣꯏꯕꯅꯤꯅꯀꯣ ꯑꯗꯨꯝ ꯅꯨꯡꯁꯤꯕꯒꯤꯔꯥ ꯈꯪꯗꯦ ꯑꯗꯨꯝ ꯋꯥꯕꯗꯣ ꯈꯪꯗꯕꯅꯦꯗ ꯏꯆꯥꯒ ꯂꯩꯔꯗꯤ ꯌꯨꯝꯗ
ꯎꯝ
ꯋꯥꯕꯗꯣ ꯑꯗꯨꯝ ꯈꯟꯗꯕꯅꯦꯕ ꯑꯁ ꯏꯃꯥꯟꯅꯕꯤ ꯑꯃꯗꯣ ꯀꯣꯜꯁꯨ ꯇꯧꯕꯤꯗꯦ ꯑꯩꯗꯤ ꯑꯁ ꯃꯥꯕꯨ ꯃꯔꯇꯟ ꯃꯔꯃꯇꯟ ꯅꯤꯡꯁꯤꯡꯉꯦ ꯃꯥꯕꯨ ꯑꯩ ꯅꯣꯡꯃꯗꯤ ꯇꯧꯒꯦ ꯇ ꯇꯧꯔꯁꯨ ꯃꯥꯁꯦ ꯄꯥꯏꯈꯠꯂꯒ ꯑꯩ ꯉꯥꯡꯥꯡ ꯉꯥꯡꯅꯤ ꯉꯥꯡꯒꯅꯤ ꯍꯥꯏꯕꯗꯣ ꯈꯪꯉꯦ ꯍꯥꯏꯗꯤ ꯃꯥꯒꯤ ꯈꯨꯡꯒꯥꯡꯗꯣ ꯈꯪꯈ꯭ꯔꯦ ꯍꯥꯟꯅ
ꯍꯃꯥꯦꯒ ꯁꯃꯥꯏ ꯄꯥꯏꯗꯕ ꯍ ꯇꯃꯤ ꯑꯣ ꯇꯧꯔꯒ ꯏꯟꯅꯔꯖꯤꯗꯣ ꯏꯅꯔꯖꯤ ꯂꯣꯁ ꯑꯣꯏꯕꯗꯣ
ꯎ ꯑꯩ ꯍꯧꯖꯤꯛꯀꯥꯟꯗꯤ ꯈꯔ ꯐꯔꯝꯅꯤꯗ ꯅꯠꯇ꯭ꯔꯣ
ꯑꯣ ꯃꯥꯒꯤ ꯈꯨꯉꯥꯡꯗꯨꯔꯥ ꯍꯣꯏ ꯏꯁ꯭ꯃꯥꯔꯠ ꯑꯣꯏꯔꯝꯗꯧ ꯃꯥꯜꯂꯦ ꯍꯧꯖꯤꯛ ꯀꯥꯟꯗꯤ
ꯅꯠꯇꯦ ꯑ ꯀꯩꯅꯣ ꯃꯥꯒꯤ ꯀꯩ ꯍꯥꯏꯁꯤꯔꯥ ꯀꯨꯏ ꯌꯥꯝꯈ꯭ꯔꯦꯅ ꯃꯇꯝꯗꯣ ꯊꯥꯗꯣ ꯑꯗꯨꯒꯤ ꯑꯗꯨꯝ ꯅꯍꯥꯟꯒꯨꯝꯅ ꯀꯩꯅꯣ ꯑꯣꯏꯔꯣꯝꯃꯣꯏ ꯍꯥꯏꯔꯔꯕꯅꯤꯅ
ꯀꯩꯅꯣ ꯃꯥꯁꯦ ꯐꯣꯟ ꯄꯥꯏꯗꯕ꯭ꯔꯥ ꯀꯣꯜꯁꯨ ꯑꯝꯇ ꯇꯧꯕꯤꯔꯛꯇꯦ ꯑꯩꯕꯨ ꯃꯥꯁꯨ ꯂꯨꯍꯣꯡꯕꯅꯦ ꯃꯥꯁꯨ ꯌꯨꯝ ꯄꯥꯟꯈ꯭ꯔꯕꯅꯦ ꯑꯩꯁꯨ ꯌꯨꯝ ꯄꯥꯜꯂꯦ ꯑꯗꯣ ꯅꯣꯏꯕꯨ ꯇꯧꯔꯛꯇ꯭ꯔꯁꯨ ꯑꯩꯕꯨ ꯇꯧꯔꯛꯄ ꯌꯥꯏꯅ
ꯑꯩꯕꯨ ꯁꯥꯎꯅꯤꯡꯕꯨꯗꯤ ꯑꯩꯕꯨ ꯁꯥꯎꯅꯤꯡꯕꯗꯤ ꯑꯣꯏꯔꯝꯃꯣꯏꯀꯣ ꯑꯩ ꯀꯔꯤꯁꯨ ꯁꯥꯎꯅꯤꯡꯉꯥꯏ ꯂꯩꯇꯦꯀꯣ
ꯑꯝ
ꯑꯗꯨ ꯇꯧꯅꯤꯡꯗꯕꯩ ꯑꯣꯏꯔꯝꯅꯦꯕ
ꯁꯨꯃꯥꯏꯅ ꯅꯨꯡꯉꯥꯏꯃꯟꯕꯒꯤ ꯀꯥꯎ ꯃꯥꯜꯂꯦ ꯑꯣꯏꯁꯦ
ꯎꯝ ꯈꯗ꯭ꯔꯦ ꯑꯩ ꯈꯪꯗꯦ ꯂꯨꯡꯕ
ꯎꯝ ꯌꯦꯗꯗꯦ ꯇꯧꯗꯤ ꯇꯧꯅꯤꯡꯕꯅꯦ ꯑꯗꯨ ꯇꯧꯅꯤꯡꯉꯁꯨ ꯑꯗꯨꯝ ꯑꯩ ꯑꯩꯈꯣꯏ ꯐ꯭ꯔꯤ ꯑꯣꯏꯅꯒꯥꯡꯗꯤꯦ ꯌꯥꯝ ꯅꯨꯡꯉꯥꯏꯅꯦꯕ ꯍꯣꯏ
ꯏꯁꯇꯦꯇꯁꯒꯨꯝꯕ ꯅꯪꯒꯤ ꯏꯁꯇꯦꯇꯁꯒꯨꯝꯕ ꯌꯦꯡꯕꯤꯗꯕ꯭ꯔꯃ
ꯌꯦꯡꯕꯤꯔꯦ ꯃꯥ ꯃꯥꯁꯦ ꯑꯩꯒꯤ ꯅꯝꯕꯔ ꯃꯥꯡꯈ꯭ꯔꯕ ꯈꯪꯗꯦ ꯁ꯭ꯇꯦꯇꯁ ꯊꯥꯒꯠꯄ꯭ꯔꯅꯦ
ꯃꯥ ꯏꯁꯇꯦꯇꯁꯇꯤ ꯊꯥꯒꯠꯠꯇꯦꯗꯣ ꯃꯔꯛ ꯃꯔꯛꯗꯤ ꯏꯁꯇꯦꯇꯁ ꯑꯗꯨꯝ ꯌꯦꯡꯕꯤꯌꯦꯕꯀꯣ
ꯑꯣ ꯑꯩꯕꯨ ꯑꯩꯒꯤ ꯏꯁꯇꯦꯇꯁ ꯌꯦꯡꯕꯤꯗꯦ ꯃꯥ ꯅꯝꯕꯔꯒꯨꯝꯕ ꯃꯥꯡꯕꯒꯤ ꯑꯣꯏꯔꯕꯝꯅꯦ ꯑꯗꯨꯗꯤ
ꯎꯝ
ꯃꯥꯁꯦ ꯀꯨꯏꯅ ꯇꯧꯔꯛ ꯕꯅꯤ ꯑꯁ ꯅꯍꯥꯟꯅꯤ ꯅꯍꯥꯟꯅꯒꯣ ꯇꯧꯔꯛꯇꯕꯅꯤ
ꯎꯝ
ꯑꯁ ꯑꯩꯅꯦ ꯃꯥꯅꯦ ꯃꯔꯠꯇ ꯀꯩꯅꯣ ꯅꯤꯡꯁꯤꯡꯕꯅꯦ ꯑꯁ ꯃꯥꯁꯦ ꯇꯧꯔꯛꯇꯦꯍꯦ ꯇꯧꯔꯛꯇꯦꯍꯦ ꯈꯜꯂꯒ ꯀꯣ
ꯎꯝ
ꯅꯍꯥꯟꯗꯤ ꯇꯧꯗꯤ ꯇꯧꯕꯤꯔꯛꯄꯅꯦꯕ ꯑꯩꯕꯨꯀꯣ ꯌꯨꯝ ꯄꯥꯟꯕꯁꯦ ꯀꯩ ꯀꯃꯥꯏ ꯀꯃꯥꯏꯅ ꯇꯧꯕ꯭ꯔꯥ ꯍꯥꯏꯔ ꯈꯟꯕꯛꯑꯦꯕ ꯑꯗꯣ ꯑꯉꯥꯡ ꯂꯩꯕꯁꯤꯦ ꯀꯃꯥꯏ ꯀꯃꯥꯏ ꯇꯧꯕ꯭ꯔꯥꯗꯤ ꯑꯗꯨꯝ ꯍꯪꯅꯤꯡꯕꯅꯦꯕ ꯃꯥꯁꯦ ꯃꯔ ꯃꯔꯛ ꯃꯔꯛꯇꯗꯤꯀꯣ ꯑꯗ ꯍꯧꯖꯤꯛꯀꯥꯟꯗꯤ ꯇ ꯇꯧꯕꯤꯔꯛꯇꯕ
ꯊꯕꯛꯗꯤ ꯆꯦꯗꯅ ꯃꯣꯏ ꯃꯥꯗꯣ ꯌꯨꯝꯗ ꯑꯗꯨꯝ ꯌꯨꯝꯗ ꯈ ꯂꯩꯔꯝꯃꯅꯤ
ꯍꯣꯏ ꯃꯥꯁꯦ ꯗ꯭ꯔꯃꯥꯒꯨꯝꯕ ꯀꯩꯒꯨꯝꯕ ꯌꯦꯡꯕ ꯌ ꯑꯣꯏꯔꯝꯅꯤ
ꯅꯍꯥꯟꯗꯤ ꯃꯥꯒꯤ ꯐꯣꯟꯗꯣ ꯀꯩꯅꯣ ꯌꯥꯗꯦꯗꯤ ꯍꯥꯏꯕꯅꯦ ꯑꯗꯨꯕꯨ ꯀꯨꯏꯈ꯭ꯔꯦꯕ ꯌꯥꯗꯕꯗꯣ ꯃꯥꯗꯣ ꯑꯣ ꯐꯣꯟ ꯂꯧꯕꯗꯣ ꯄꯩꯁꯥ ꯀꯩꯅꯣ ꯄꯤꯔꯒꯀꯣ ꯂꯥꯎꯅꯦ ꯑꯗꯨꯗꯣ ꯄꯩꯁꯥ ꯄꯤꯗꯕꯒꯤ ꯃꯥꯒꯤꯗꯣ ꯌꯥꯗ ꯠꯇ꯭ꯔꯦꯗꯤ ꯍꯥꯏꯗꯤ ꯍꯥꯏꯈꯤꯕꯅꯦꯕ ꯅꯍꯥꯟꯂꯣ ꯑꯗꯨꯣ ꯀꯨꯏꯗꯤ ꯀꯨꯏꯈ꯭ꯔꯦꯕ
ꯀꯩꯅꯣ ꯏ ꯑꯦꯝ ꯑꯥꯏꯒꯨꯝꯕ ꯇꯧꯔꯥ
ꯃꯥꯁꯦ ꯏ ꯃꯥꯥꯏꯅ ꯑꯗꯨꯝ ꯊꯤꯕꯅꯦꯕ ꯍꯥꯏꯗꯤ ꯀꯩꯅꯣ ꯅꯍꯥꯟ ꯀꯩꯅꯣ ꯇꯦꯕ꯭ꯂꯦꯠꯀꯨꯝꯕꯁꯨ ꯑꯗꯨꯝ ꯏꯦꯝ ꯑꯥꯏ ꯇꯧꯕꯅꯦ ꯃꯥꯁꯦ
ꯎ
ꯌꯦꯟꯃꯥꯏꯒꯨꯝꯕꯕꯁꯤꯦ ꯌꯥꯝ ꯋꯥꯏꯅ ꯋꯥꯈꯜ ꯅꯨꯡꯉꯥꯏꯁꯤꯗ ꯍꯣꯏꯅꯦ ꯑꯣ ꯊꯥ ꯈꯨꯗꯤꯡ ꯄꯤꯅꯤꯡꯉꯥꯏ ꯑꯗꯨꯝ ꯂꯩꯔꯦꯕ
ꯂꯨꯇꯔꯤ ꯌꯅ ꯇꯔꯦ
ꯎꯝ ꯑ ꯍꯣꯏ ꯑꯩꯈꯣꯏ ꯇꯜꯂꯣꯕꯨ ꯆꯥꯔꯗꯤ ꯇꯜꯂꯣꯕ ꯈꯔ ꯈꯖꯤꯛ ꯈꯛꯇ ꯑꯣꯏꯔꯁꯨ ꯑꯗꯨꯝ ꯂꯩꯔꯅꯤ ꯇꯧꯕꯗꯤ ꯌꯥꯏ
ꯎꯝ
ꯇꯤꯜꯍꯧꯒꯨꯝꯕ ꯈꯔ ꯌꯥꯝꯃꯗꯤꯀꯣ
ꯎꯝ
ꯏ ꯃꯥꯏ ꯊꯤꯔꯨꯁꯤ ꯌꯥꯝ ꯇꯜꯂꯦ ꯑꯩꯗꯤ ꯑꯩꯁꯦ ꯀꯩꯅꯣ ꯇꯦꯟꯗꯔꯒꯨꯝꯕꯁꯦ ꯇꯜꯂꯦ ꯋꯥꯊꯤꯔꯁꯦ ꯂꯧꯕ ꯂꯣꯏꯔ ꯀꯣ ꯂꯧꯕ ꯂꯣꯏꯔꯣ ꯍꯣꯏ
ꯀꯩꯅꯣ ꯑꯩꯈꯣꯏ ꯑꯩꯈꯣꯏ ꯀꯩꯅꯣ ꯑꯩꯈꯣꯏ ꯃꯔꯨꯞꯁꯤꯡꯁꯨ ꯃꯔꯨꯞ ꯇꯧꯁꯤꯦ ꯍꯥꯏꯔꯒ ꯑꯃꯨꯛ ꯇꯣꯛꯈ꯭ꯔꯦ
ꯇꯧꯁꯦ ꯇꯁꯦ ꯍꯥꯏꯔꯒ ꯇꯧꯗꯧ ꯃꯥꯗꯤꯦ
ꯑꯁꯦꯡꯕ ꯇꯧꯍꯁꯦ ꯍꯧꯖꯤꯛꯀꯥꯟꯗꯤ
ꯄꯩꯁꯥ ꯐꯪꯅꯔꯀꯥꯟꯗ ꯇꯧꯁꯦ
ꯄꯩꯁꯥꯕꯨꯗꯤ ꯑꯩꯗꯤ ꯄꯥꯏꯗꯤ ꯄꯥꯏꯅꯤꯡꯗꯦꯀꯣ ꯑꯩꯉꯣꯟꯗ ꯄꯥꯏꯍꯟꯕ ꯗꯧ ꯃꯥꯜꯂꯦ ꯑꯩ ꯌꯨꯝꯗ ꯂꯩꯕꯒꯤ
ꯀꯅꯥꯅ ꯄꯥꯏꯗꯣꯏꯕ ꯑꯩꯈꯣꯏꯗꯤ ꯁꯤꯗ ꯂꯩꯔꯤꯔꯦꯅ ꯄꯥꯏꯕ ꯌꯥꯔꯣꯏ
ꯑꯩꯗꯤ ꯄꯩꯁꯥꯁꯦ ꯄꯥꯏꯕ ꯄꯥꯏꯅꯤꯡꯗꯦꯕ
ꯅꯪ ꯄꯥꯏꯗꯗꯤ ꯀꯅꯥꯗ
ꯑꯦ ꯔꯦꯁꯄꯣꯟꯁꯤꯕꯜꯒꯨꯝꯕꯁꯦ ꯑꯩꯗꯤ ꯂꯧꯅꯤꯡꯗꯕꯀꯣ ꯔꯤꯛꯁ ꯁꯤꯒꯨꯝꯕꯗꯤ ꯂꯧꯅꯤꯡꯗꯦꯕ ꯑꯩꯈꯣꯏꯒꯤ ꯄꯩꯁꯥꯗꯤ ꯌꯥꯝꯒꯅꯤꯕ ꯑꯗꯨꯒꯤ ꯀ꯭ꯔꯣꯔ ꯀ꯭ꯔꯣꯔꯅꯦꯕ
ꯃꯥꯡꯉꯗꯤ ꯑꯩ ꯑꯩ ꯁꯤꯕ ꯇꯥꯔꯦꯕ
ꯅꯪꯅ ꯍꯥꯟꯅ ꯀꯩꯅꯣꯒꯤ ꯇꯧ
ꯍꯣꯏ ꯑꯁꯦꯡꯕ ꯍꯧꯖꯤꯛꯀꯥꯟ ꯀꯩꯅꯣ ꯅꯦꯛꯦꯛꯁ ꯃꯟꯔ ꯑꯗꯨꯝ ꯂꯤꯁꯤꯡ ꯑꯃ ꯑꯃꯒꯨꯝ ꯀꯣ
ꯎꯝ
ꯂꯤꯁꯤꯡ ꯑꯃꯔꯥ ꯆꯥꯃꯉꯥꯔꯥ ꯇꯧꯔꯒ ꯆꯥꯝꯃꯉꯥꯗꯤ ꯑꯁ ꯌꯥꯝꯅꯦꯗꯀꯣ
ꯆꯥꯝꯃꯉꯥ ꯆꯥꯝꯃꯉꯥ ꯇꯧꯔꯗꯤ ꯂꯤꯁꯤꯡ ꯑꯅꯤ ꯈꯛꯇꯅꯦ
ꯏꯁꯦ ꯑꯁ ꯌꯥꯔꯦ ꯃꯔꯤꯈꯛꯇꯅꯅꯦ ꯑꯩꯈꯣꯏ ꯑꯩꯈꯣꯏ ꯃꯉꯥ ꯁꯨꯔꯤꯗꯨꯗꯤ
ꯑꯥ ꯑꯗꯨ ꯑꯃꯗꯣ ꯌꯥꯎꯔꯣꯏ ꯌꯥꯎꯔꯣꯏ ꯑꯗꯨꯗ ꯍꯥꯏꯔꯛꯀꯅꯤꯅꯦ ꯌꯥꯎꯔ
ꯑꯣ ꯑꯗꯨꯗꯤ ꯂꯤꯁꯤꯡ ꯃꯉꯥ ꯌꯥꯎꯅꯤꯡꯉꯥꯏꯗꯤ ꯇꯧꯁꯤꯦꯍꯦ
ꯑꯗꯨ ꯑꯣꯏꯔꯗꯤꯀꯣ ꯂꯤꯁꯤꯡ ꯑꯃꯒ ꯀꯩꯅꯣ ꯀꯩꯅꯣ ꯆꯍꯨꯝ ꯁꯨꯕ꯭ꯔꯣ
ꯈꯪꯗꯦ ꯋꯥꯟ ꯇꯨ ꯊ꯭ꯔꯤ ꯑꯣ ꯆꯍꯨꯝꯗꯤ ꯁꯨꯗꯦ ꯆꯅꯤꯒ ꯀꯩ ꯆꯅꯤꯗꯤ ꯍꯦꯟꯕ ꯃꯥꯜꯂꯦ
ꯎꯝ ꯑꯗꯨꯁꯨ ꯌꯥꯏ
ꯑꯗꯨꯁꯨ ꯌꯥꯏꯕ ꯑꯗꯨ ꯇꯧꯁꯦ ꯑꯗꯨꯗꯤ ꯁꯣꯏꯗꯕꯤꯗ ꯇꯧꯁꯦ ꯍꯥꯏꯔꯒ ꯑꯁ ꯑꯩꯈꯣꯏꯗꯤ ꯁꯦꯟꯇꯤꯅꯔꯤ ꯂꯩꯌꯦꯕꯀꯣ ꯑꯗꯨꯒꯤ ꯃꯇꯝꯗ ꯐꯖꯅ ꯅꯨꯡꯉꯥꯏꯅꯤꯉꯥꯏ ꯇꯧꯁꯤ ꯍꯥꯏꯔꯒ ꯑꯦ ꯀꯩꯅꯣ ꯑꯩ ꯑꯃ ꯍꯥꯏꯒꯦ ꯇ꯭ꯔꯦꯚꯦꯜꯒꯨꯝꯕ ꯇꯧꯅꯤꯡꯉꯥꯏ ꯇꯧꯁꯦ
ꯀꯔꯤ ꯍꯥꯏꯕ
ꯇ꯭ꯔꯦꯕꯦꯜ ꯇ꯭ꯔꯦꯕꯦꯜ ꯆꯠꯅꯤꯡꯉꯥꯏꯒꯨꯝꯕ ꯌꯥꯝ ꯂꯥꯞꯅ ꯆꯠꯇ꯭ꯔꯁꯨ ꯀꯩꯅꯣ ꯅꯛꯄꯗꯀꯣ ꯏꯟꯗꯤꯌꯥꯒꯤ ꯃꯅꯨꯡꯗ ꯑꯣꯏꯔꯁꯨꯀꯣ ꯑꯗꯨꯝ ꯆꯠ ꯍꯥꯏꯅꯤꯡꯉꯥꯏ ꯇꯧꯁꯦꯕ
ꯌꯥꯗꯨꯁꯨꯣ
ꯆꯍꯤ ꯆꯍꯤꯗ
ꯊꯥꯔꯇꯤ ꯍꯦꯟꯕ ꯃꯇꯝꯗꯒꯨꯝꯕ ꯆꯠꯅꯤꯡꯉꯥꯏ ꯊꯥꯔꯇꯤ ꯐꯥꯏꯚꯀꯨꯝꯕꯗꯀꯣ
ꯎꯝ
ꯑꯗꯨ ꯆꯠꯇ꯭ꯔꯁꯨ ꯑꯗꯨꯝ ꯁꯦꯟꯇꯅꯔꯤꯒꯨꯝꯕ ꯑꯗꯨꯝ ꯇꯧꯕ ꯌꯥꯏꯑꯕ ꯇ꯭ꯔꯦꯚꯦꯜꯁ ꯍ ꯌꯥ
ꯎꯝ ꯍꯧꯖꯤꯛꯀꯥꯟꯅ ꯀꯩꯅꯣ ꯂꯤꯁꯤꯡ ꯃꯉꯥ ꯌꯧꯅꯕ ꯀꯩꯅꯣ ꯇꯧ ꯇꯧꯔꯒ ꯃꯤꯉꯣꯟꯗ ꯀꯩꯅꯣ ꯇꯧꯔꯗꯤꯀꯣ ꯃꯤ ꯈꯔ ꯎꯝ ꯄꯩꯁꯥ ꯂꯧꯔꯒ ꯑꯃꯨꯛ ꯊꯨꯅ ꯄꯤꯕꯒꯨꯝꯕ ꯀꯣ ꯊꯥꯖꯕ ꯃꯤ ꯃꯉꯣꯟꯗ ꯄꯤꯒꯗꯧꯕ
ꯎꯝ
ꯑꯗꯨ ꯅꯠꯇ꯭ꯔꯗꯤ ꯌꯥꯔꯦ